ꯏꯇꯥꯎ ꯑꯣ ꯑꯗꯨꯅꯦ ꯋꯥꯔꯤ ꯅꯨꯡꯉꯥꯏꯔꯒ ꯐꯣꯟ ꯇꯠꯈ꯭ꯔꯦꯅꯦ
ꯑ ꯑꯁ ꯑꯃꯨꯛ ꯇꯧꯔꯀꯥꯟꯗ ꯑꯃꯨꯛ ꯌꯥꯗ꯭ꯔꯤꯗꯣ ꯀꯃꯥꯏꯅ ꯇꯧꯔꯤꯅꯣ ꯈꯪꯗ꯭ꯔꯦ
ꯈꯪꯗꯦ ꯇꯥꯛꯁ ꯑꯃ ꯃꯥꯡꯉꯅꯤ ꯅꯪ
ꯎꯝ
ꯅꯪ ꯋꯥꯏ ꯐꯥꯏ ꯁꯃꯥ ꯇꯧꯔꯤꯔ ꯆꯨꯝꯅꯒꯤ ꯅꯦꯠ ꯇꯩꯔꯥ
ꯎꯝ
ꯆꯨꯝꯅꯩ ꯅꯦꯇ ꯇꯣ ꯑꯩꯈꯣꯏꯒꯤꯗꯣ ꯅꯨꯡꯉꯥꯏꯇꯕꯅꯤꯅꯦ ꯌꯥꯝꯅ ꯑꯗꯨꯅꯅꯦ ꯑꯩꯁꯨ ꯍꯣꯢ ꯌꯨꯝꯗ ꯂꯩꯔꯤꯀꯥꯟꯗ ꯐꯅꯌꯥꯝ ꯃꯥꯡꯉꯤ
ꯎꯝ
ꯑꯗꯣ
ꯉꯁꯥꯏꯒꯤ ꯑꯥ ꯑꯒꯣꯔꯁꯦ
ꯎꯝ ꯉꯥꯏꯔꯦ ꯂꯁꯤ ꯉꯒꯦꯀꯣ ꯎꯝ
ꯃꯥꯁꯦ ꯆꯥꯔ ꯑꯃꯝꯇ ꯑꯩꯅ ꯍꯪꯕꯗ ꯂꯨꯄꯥ ꯍꯨꯝꯐꯨ ꯍꯥꯏꯕꯀꯣ ꯑꯗꯣ ꯌꯥꯝ ꯂꯧꯗ꯭ꯔꯗꯤ ꯁꯚꯦꯟꯇꯤ ꯍꯥꯏꯌꯦꯕ ꯑꯣ ꯑꯗ ꯃꯣꯏ ꯍꯥꯏꯁꯦ ꯋꯥꯟ ꯊꯥꯎꯖꯟ ꯂꯧꯇꯥꯔꯗꯤ ꯁꯤꯛꯁꯇꯤ ꯁꯤꯛꯁꯇꯤꯗ ꯁꯥꯒꯦ ꯁꯤꯅꯦꯕꯀꯣ ꯑꯗꯨꯗ ꯑꯃꯨꯛ ꯒꯣꯔꯦꯁꯇ ꯑꯇꯩ ꯂꯧꯔꯒꯅ ꯊꯥꯔꯇꯤ ꯇꯪꯅꯦꯕ ꯑꯗ ꯐꯣꯔꯦꯁꯇ ꯂꯩꯔꯤꯕ ꯃꯥꯒꯤ ꯚꯦꯔꯥꯏꯇꯤꯁꯤꯅ ꯀꯔꯝꯕꯅꯣꯁꯦ ꯑꯃꯨꯛ ꯈꯪꯗꯕ
ꯎꯝ ꯑꯗꯣ ꯐꯣꯔꯦꯁꯀꯤꯗꯤ ꯏꯇꯥꯎ ꯃꯌꯥꯝ ꯍꯦꯛꯇ ꯂꯥꯡꯅꯕꯤꯅꯤꯅꯦ
ꯑꯗꯣ ꯍꯧꯖꯤꯛꯁꯦ ꯁꯤꯒꯤ ꯄꯣꯠꯁꯦ ꯃꯤꯁꯦ ꯈꯪꯅꯗ꯭ꯔꯤꯕꯅꯤꯅꯅꯦ ꯀꯥ ꯍꯦꯟꯅ ꯀꯩꯅꯣ ꯑꯣꯏꯕꯗꯤ ꯑꯣꯏꯗꯦꯕ ꯃꯥꯁꯦ ꯑꯗꯨꯝ ꯐꯪꯉꯝꯒꯅꯤ ꯋꯥꯈꯟꯅꯕ ꯈꯔ ꯍꯥꯏꯇꯥꯔꯦ ꯑꯩꯈꯣꯏꯁꯤ ꯄꯦꯆꯤꯒꯤ ꯐꯣꯔꯦꯁ ꯂꯩꯔꯤꯕ ꯑꯗꯨꯝ ꯂꯩꯔꯤꯕꯅꯦ ꯁꯤꯒꯨꯝꯕꯗꯗꯤ ꯀꯩꯁꯨ ꯐꯪꯉꯔꯣꯏꯕ ꯑꯗꯣ ꯈꯔ ꯍꯥꯏꯒꯠꯂꯒ ꯈꯪ ꯍꯪꯕ ꯃꯤ ꯑꯩ ꯈꯟꯕꯗ ꯀꯩꯅꯣ ꯑ ꯊꯧꯕꯥꯜꯗꯒꯥꯏꯗꯤ ꯈꯤꯇꯪ ꯋꯥꯅꯤ ꯑ ꯑꯁꯨꯝ ꯍꯩꯉꯥꯡ ꯑꯁꯣꯝꯗ ꯂꯩꯕ ꯈꯔ ꯑꯁꯣꯝꯗ ꯈꯔ ꯍꯩꯁꯤꯡꯕ ꯀꯥꯡꯕꯨ ꯍꯥꯏꯇꯥꯔꯦꯅꯦ
ꯎꯝ
ꯑꯗꯩ ꯀꯛꯆꯤꯡꯗ ꯂꯩꯕ ꯐꯣꯔꯦꯁ ꯑꯗꯨꯒꯨꯝꯕꯗ ꯈꯔ ꯐꯪꯒꯗꯕ ꯃꯥꯜꯂꯦꯕ
ꯎꯝ ꯑꯗꯨꯒꯤꯗꯤ ꯏꯇꯥꯎ ꯅꯪ ꯇꯧꯒꯦ ꯍꯥꯏꯔꯗꯤꯀꯣ
ꯎꯝ
ꯑꯩ ꯏꯃꯥꯟꯅꯕ ꯔꯣꯁꯟꯗꯣ
ꯑꯥ
ꯃꯥꯖꯨ ꯐꯣꯔꯦꯁꯇ꯭ꯔꯤꯅꯦꯕ
ꯑꯥ
ꯑꯗꯣ ꯐꯣꯔꯦꯁꯇ꯭ꯔꯤꯗꯣ ꯃꯥꯒꯤꯗ ꯃꯉꯣꯟꯗ ꯍꯪꯉꯛꯄ ꯃꯇꯝꯗ ꯃꯉꯣꯟꯗ ꯂꯣꯏꯅꯃꯛ ꯏ ꯄꯥꯎꯗꯤ ꯂꯣꯏ ꯂꯩꯔꯝꯅꯦꯕ ꯑꯗꯨꯏꯗꯣ ꯂꯧꯕꯝ ꯈꯣꯠꯄꯝ ꯇꯧꯕꯗꯣ
ꯎꯝ ꯑꯩ ꯑꯗꯨꯏꯗꯣ ꯑꯝꯇꯪ ꯇꯥꯟꯅꯔꯖꯦ ꯅꯪ ꯂꯥꯛꯑꯒꯅꯦ
ꯎꯝ ꯑꯗꯣ ꯃꯥꯒꯤꯗꯤ ꯍꯧꯖꯤꯛ ꯃꯥꯥꯏꯗꯤ ꯍꯧꯖꯤꯛ ꯕ꯭ꯂꯨꯕꯦꯔꯤ ꯇꯧꯔꯤꯕ ꯀꯟꯅ
ꯎꯝ
ꯕ꯭ꯂꯨꯕꯦꯔꯤꯖꯦ ꯃꯅꯤꯄꯨꯔꯗ ꯀꯥ ꯍꯦꯟꯅ ꯊꯥꯟꯅꯗꯦꯕ ꯃꯥꯏꯗꯣ ꯇꯥꯡꯖꯨ ꯇꯥꯡꯕ ꯍꯥꯏꯇꯥꯔꯦ
ꯎꯝ
ꯄꯥꯝꯕꯤꯗ ꯂꯨꯄꯥ ꯆꯥꯇ꯭ꯔꯨꯛ ꯀꯨꯟꯃꯉꯥꯔꯥ ꯀꯌꯥꯅꯣ ꯑꯗꯨꯃꯥꯏꯅ ꯆꯧꯉꯥꯍꯨꯟꯗ꯭ꯔꯥꯔ ꯆꯥꯇ꯭ꯔꯨꯛ ꯑꯗꯨꯃꯥꯏꯅ ꯀꯩꯅꯣꯝ ꯆꯤꯡꯕꯅꯦꯕ
ꯎꯝ
ꯑꯗꯣ ꯃꯥꯒꯤ ꯄꯥꯝꯕꯤ ꯆꯥꯝꯃꯃꯨꯛ ꯂꯧꯕꯅꯦꯕ
ꯎꯝ
ꯑꯗꯨꯗꯨꯅ ꯃꯥ ꯍꯧꯖꯤꯛ ꯀꯟꯅ ꯑꯗꯨꯏꯗꯣ ꯀꯟꯅ ꯇꯧꯕꯅꯦꯕ
ꯑꯣ ꯗ ꯔꯦꯠ ꯆꯟꯗꯟꯖꯨ ꯃꯅꯤꯄꯨꯔꯗ ꯈꯔꯗꯤ ꯊꯥꯅꯔꯦꯕ ꯍꯧꯖꯤꯛꯀꯤ ꯑꯅꯤꯖꯤꯅꯦꯕ ꯂꯥꯛꯏꯖꯦ ꯑꯗ ꯔꯦꯠ ꯆꯟꯗꯟꯖꯤꯅ ꯃꯨꯛ ꯃꯥꯅꯃꯨꯛ ꯀꯣꯁꯃꯦꯇꯤꯛꯇ ꯁꯤꯖꯤꯟꯅꯕ ꯖꯥꯠꯅꯤꯗ ꯑꯣ ꯗ ꯑꯩꯈꯣꯏꯅ ꯃꯔꯨ ꯑꯣꯏꯅ ꯄꯥꯝꯃꯤꯖꯤꯗꯤ ꯀꯩꯅꯣꯅꯦꯕ ꯃꯥꯔꯀꯦꯠꯇꯨꯅꯦꯕ ꯑꯩꯅ ꯍꯧꯖꯤꯛ ꯑꯒꯣꯔ ꯂꯩꯔꯦꯅ ꯑꯥ ꯊꯥꯖꯤꯜꯂꯨꯔꯒ ꯑꯣꯏ ꯃꯇꯝꯗꯣ ꯌꯧꯔꯀꯥꯟꯗ ꯃꯥꯔꯀꯦꯠ ꯂꯩꯇ꯭ꯔꯒꯗꯤ
ꯎꯝ
ꯑꯗꯨꯗꯨꯒꯤ ꯋꯥꯔꯤꯗꯨ ꯄꯦꯠ ꯈꯔꯗꯤ ꯁꯥꯟꯅꯕꯅꯦ ꯇ ꯃꯣꯏ ꯍꯥꯏꯖꯦ ꯁꯤꯟꯗꯤꯀꯦꯠ ꯌꯥꯎꯒꯗꯝꯅꯤ ꯔꯦꯖꯇꯥꯔ ꯇꯧꯒꯗꯝꯅꯤ ꯂꯨꯄꯥ ꯂꯤꯁꯤꯡ ꯀꯨꯟ ꯃꯉꯥꯃꯨꯛ ꯆꯪꯉꯦꯍꯥꯏ ꯃꯣꯏꯅ ꯑꯃꯨꯛ ꯑꯁꯣꯝ ꯐꯥꯝ ꯑꯆꯧꯕꯗ ꯊꯥꯗꯣꯛꯀꯗꯕ ꯍꯥꯏꯇꯥꯔꯦꯅꯦ
ꯎꯝ
ꯑꯗ ꯈ꯭ꯋꯥꯏ ꯂꯨꯔꯤꯖꯦ ꯍꯥꯏ ꯋꯥꯅꯦ ꯑꯩꯈꯣꯏ ꯁꯤꯗ ꯍꯥꯟꯅ ꯃꯤ ꯇꯧꯅꯒꯤꯕ ꯀꯥꯡꯒꯨ ꯃꯣꯏ ꯌꯣꯟꯒ꯭ꯔꯕ ꯑꯗꯨꯒꯨꯝꯕꯒꯤ ꯔꯤꯄꯣꯠ ꯂꯧꯒꯗꯕꯖꯤꯖꯨ ꯆꯍꯤ ꯑꯃꯈꯇ ꯉꯥꯏꯔꯤꯕ ꯊꯥꯅꯕ ꯍꯧꯕꯖꯦ
ꯎꯝ ꯑꯗꯣ ꯏꯇꯥꯎ ꯀꯔꯤ ꯊꯥꯏꯉꯥꯏ ꯎꯝ ꯆꯥꯏꯅꯤꯁ ꯇꯤꯛꯅ ꯑꯃ ꯇꯧꯔꯝꯕꯗꯣ
ꯑꯥ
ꯑꯗꯨꯗꯨꯗꯤ ꯑꯗꯨꯝ ꯃꯅꯤꯄꯨꯔꯗ ꯌꯥꯒꯤꯗ꯭ꯔꯦꯗ
ꯃꯅꯤꯄꯨꯔꯗ ꯃꯅꯤꯄꯨꯔ ꯂꯥꯛꯀꯥꯟꯗ ꯃꯅꯤꯄꯨꯔ ꯇꯤꯛ ꯑꯣꯟꯈ꯭ꯔꯦ ꯑꯗꯨꯅꯅꯦ
ꯃꯥꯅꯦ ꯑꯗꯣ ꯑꯗꯨ ꯏꯇꯥꯎ ꯑꯩꯈꯣꯏꯅ ꯎ ꯋꯥ ꯀꯩꯅꯣꯝ ꯊꯥꯒꯦ ꯍꯥꯏꯔꯁꯨ ꯑꯩꯈꯣꯏꯒꯤ ꯂꯩꯕꯥꯛ ꯂꯩꯍꯥꯎ ꯅꯨꯡꯁꯤꯠ ꯅꯨꯡꯁꯥꯏ ꯑꯁꯤ ꯇꯦꯁ ꯇꯧꯗꯕ ꯌꯥꯔꯣꯏꯅꯦ
ꯎꯝ ꯍꯧꯖꯤꯛꯀꯤꯁꯤꯗꯤ ꯃꯣꯏ ꯍꯥꯟꯅ ꯇꯦꯁ ꯇꯧꯈ꯭ꯔ ꯃꯥꯜꯂꯦ
ꯑꯣ ꯑꯗ ꯐꯥꯏꯅꯤ
ꯗ ꯆꯥꯟꯅꯔꯦ ꯍꯥꯏꯔ ꯀꯥꯟꯗ ꯃꯣꯏ ꯂꯥꯛꯄꯅꯦꯅ ꯍꯥꯏꯔꯛꯑꯦꯕ
ꯎꯝ
ꯑꯗꯨꯗ ꯁꯥꯏꯅꯤꯁ ꯇ ꯁꯤꯅ ꯂꯣꯀꯦꯜꯂꯤ ꯃꯥꯗꯤ ꯆꯥꯎ ꯆꯥꯎꯔꯗꯤ ꯑꯗꯨꯝ ꯅꯣꯏ ꯁꯤꯠꯈꯤꯗꯣꯔꯔꯕꯅꯦꯕ ꯃꯥꯔꯀꯦꯠꯀꯤꯗꯤ ꯃꯣꯏꯗꯤ ꯋꯥꯗꯦꯕꯗ ꯆꯥꯎ ꯍꯦꯟꯗꯦꯕꯁꯤ ꯋꯥꯗꯅꯦꯕ
ꯑꯣ
ꯑ ꯑꯗꯣ ꯍꯧꯖꯤꯛꯀꯤ ꯑꯒꯣꯔ ꯄꯥꯝꯕꯤꯁꯤꯗꯤ ꯀꯩꯅꯣꯝꯃꯛꯇꯅꯤꯗ ꯆꯥꯎꯗꯣꯏꯁꯦ ꯑꯩꯈꯣꯏꯒꯤ ꯃꯣꯏꯅ ꯊꯥꯎ ꯑꯗꯨꯝ ꯁꯨꯝꯕ ꯌꯥꯔꯦ ꯍꯥꯏꯁꯦ ꯆꯍꯤ ꯇꯔꯦꯠꯇ ꯑꯩꯈꯣꯏꯒꯤ ꯑꯩꯈꯣꯏꯒꯤ ꯁꯍꯤ ꯑꯩꯈꯣꯏꯅꯒ ꯃꯄꯨꯝ ꯃꯩ ꯊꯥꯕ ꯑꯁ ꯀꯥ ꯃꯨꯛꯀ ꯆꯥꯎꯕ ꯆꯥꯡ ꯍꯥꯏꯇꯥꯔꯦꯅꯦ
ꯎꯝ
ꯑꯗꯨꯒꯤ ꯆꯥꯡꯗꯤ ꯑꯗꯨꯝ ꯃꯣꯏꯁꯤꯒ ꯍꯥꯔꯚꯦꯁ ꯍꯧꯔꯕꯖꯥꯟꯗ
ꯑꯣ
ꯑꯗ ꯌꯥꯝ ꯆꯥꯎꯕ ꯀꯥꯡꯒꯕꯨꯁꯨ ꯂꯩ ꯍꯥꯏ ꯃꯣꯏꯅ ꯑꯩꯈꯣꯏꯒꯤ ꯀꯥꯞ ꯑꯍꯨꯝ ꯃꯔꯤꯃꯨꯛꯀ ꯆꯥꯎꯕ ꯍꯥꯏꯇꯥꯔꯦꯅꯦ ꯑꯗꯣ ꯃꯣꯏꯁꯦ ꯚꯦꯔꯥꯏꯇꯤꯒꯨꯝꯨ ꯃꯈꯥ ꯄꯣꯜꯂꯦꯅ ꯍꯥꯏꯌꯦꯕ ꯑꯗꯣ ꯑꯩꯈꯣꯏꯅ ꯃꯣꯏ ꯍꯥꯏꯁꯦ ꯉꯝꯗꯕ ꯋꯥꯅꯦ ꯍꯧꯖꯤꯛꯀꯤ ꯄꯣꯠꯁꯤꯗꯤ ꯑꯗꯨꯝ ꯀꯈꯨꯏꯅ ꯆꯍꯤ ꯇꯔꯥꯃꯉꯥ ꯀꯨꯟ ꯊꯝꯃꯤꯉꯩ ꯄꯩꯁꯥ ꯀꯥꯕ ꯍꯦꯟꯗꯣꯏꯅꯤ ꯁꯤꯅꯦꯕ ꯑꯗꯣ ꯑꯩꯈꯣꯏꯅ ꯐ꯭ꯌꯨꯆꯔꯒꯤ ꯄ꯭ꯂꯥꯟ ꯇꯧꯒꯦꯗꯤ ꯑꯗꯨꯝ ꯌꯥꯝꯗ꯭ꯔꯁꯨ ꯄꯥꯟꯕꯤ ꯋꯥꯟ ꯊꯥꯎꯖꯟ ꯃꯨꯛꯇꯤ ꯑꯗꯨꯝ ꯊꯥꯔꯒ ꯊꯝꯃꯧ ꯐꯩꯅ ꯈꯜꯂꯦ
ꯑ ꯑꯗꯨꯅꯦꯇꯥꯎ ꯑꯩꯈꯣꯏꯁꯦ ꯆꯥꯏꯅꯤꯁ ꯇꯤꯛ ꯀꯟꯅ ꯇꯧꯔꯛꯄꯗꯣ
ꯎꯝ
ꯑꯗꯣ ꯈꯨꯅꯧꯒꯤ ꯍꯤꯡꯒꯣꯜ ꯑꯩꯈꯣꯏꯒꯤ ꯈꯨꯅꯧꯒꯤ ꯍꯤꯡꯒꯣꯜꯗꯣ ꯂꯤꯁꯤꯡ ꯃꯉꯥꯃꯨꯛꯀꯤ ꯆꯥꯡ ꯊꯥꯕꯅꯦꯕ ꯊꯥꯏꯅꯉꯥꯏ ꯃꯣꯏꯔꯥꯡ ꯄꯨꯨꯔꯦꯜ ꯂꯣꯝꯗꯩ ꯂꯧꯅꯗꯥꯏꯅꯦ ꯑꯗꯨꯏꯗꯣ
ꯑ
ꯑꯗꯩ ꯂꯧꯕꯗꯣ ꯑꯩꯈꯣꯏꯒꯤꯗ ꯄꯥꯝꯕꯤꯩ ꯀꯨꯟꯃꯨꯛ ꯈꯛꯇ ꯍꯤꯡꯍꯧꯏꯗ ꯑꯗꯨꯕꯨꯗꯤ ꯑꯗꯨꯝ ꯆꯥꯎꯥꯕꯕꯨꯗꯤ ꯈꯨꯀꯥꯞ ꯑꯅꯤ ꯑꯍꯨꯝ ꯑꯍꯨꯝ ꯃꯔꯤꯃꯨꯛ ꯆꯥꯡꯗꯤ ꯑꯗꯨꯝ ꯆꯥꯎꯋꯦ
ꯎꯝ
ꯑꯁ ꯑꯗꯨꯒ ꯃꯣꯏꯁꯦ ꯐꯗꯤ ꯐꯖꯩꯌꯦ ꯃꯣꯏ ꯎꯁꯦ ꯆꯨꯝꯗ꯭ꯔꯤꯡ ꯆꯨꯝꯗ꯭ꯔꯤꯡ ꯍꯧꯕꯅꯤꯅꯀꯣ
ꯎꯝ
ꯑꯗꯣ ꯀꯟꯕ꯭ꯔꯥ ꯀꯟꯗꯕꯗꯤ ꯈꯪꯗꯦ ꯑꯩꯅ ꯏꯃꯥꯟꯅꯕꯗ ꯍꯪꯕ ꯑꯁ ꯑꯁ ꯑꯗꯣ ꯃꯅꯤꯄꯨꯔꯗ ꯍꯧꯖꯤꯛꯀꯤ ꯆꯥꯏꯅꯤꯁ ꯇꯤꯛꯅꯦꯅ ꯊꯥꯅꯔꯤꯗꯨꯗꯤ ꯑꯥ ꯑꯁꯣꯝꯗ ꯄꯥꯜꯂꯣꯝ ꯍꯤꯃꯥꯆꯜ ꯁꯤꯝꯂꯥ ꯁꯣꯝꯗꯩ ꯁꯦꯝ ꯀꯣꯝꯂꯥ ꯐꯛ ꯄꯒꯤ ꯑꯃ ꯕꯣꯛꯁ ꯑꯃ ꯎꯄꯨ ꯆꯟꯕꯗꯣ
ꯎꯝ
ꯑꯗꯨꯗ ꯑꯗꯨꯒꯨꯝꯕꯗ ꯁꯤꯖꯤꯟꯅꯕꯗꯨꯅꯦ ꯍꯥꯏꯕ ꯀꯩꯅꯣꯝꯃ ꯍꯥꯏꯕ ꯆꯨꯝꯕ ꯂꯥꯟꯕꯔꯗꯤ ꯈꯪꯗꯦ
ꯑꫭ ꯍꯧꯖꯤꯛꯀꯤ ꯑꯒꯣꯔꯖꯤꯖꯨ ꯃꯥꯁꯨ ꯄꯥꯝꯕꯤ ꯏꯁꯇ꯭ꯔꯦꯠꯅꯦ ꯌꯥꯝ ꯐꯖꯩ ꯍꯥꯏꯕ ꯎꯌꯨꯡꯗꯣ
ꯑꯥ
ꯑꯗꯨꯒ ꯆꯞ ꯃꯥꯟꯅꯩꯌꯦꯌꯦ ꯑꯗꯨꯗꯨꯅ ꯑꯩꯅ ꯑꯃꯨꯛ ꯃꯥꯅ ꯈꯔ ꯀꯥꯟꯅꯗ ꯃꯥꯟꯕ
ꯑꯣ
ꯔꯦꯇꯤꯡꯕꯨ ꯉꯍꯥꯟ ꯄꯥꯎꯗ ꯌꯥꯎꯔꯛꯑꯦꯕ ꯌꯥꯎꯔꯛꯄ ꯍꯥꯏꯇꯥꯔꯦ
ꯎꯝ ꯔꯦꯇꯤꯡ ꯍꯥꯏꯔꯗꯤ ꯇꯤꯛꯁꯨ ꯑꯗꯨꯝ ꯐꯖꯩ ꯅꯠꯇ꯭ꯔꯥ
ꯑꯥꯇꯤꯛꯁꯨ ꯑꯗꯨꯝ ꯐꯖꯩ ꯑꯗꯨ ꯇꯤꯛ ꯑꯝꯅꯗꯤ ꯂꯥꯛ ꯀꯨꯟ ꯃꯪꯉꯥ ꯌꯧꯅꯗꯤ ꯁꯤꯂꯣꯏꯗꯅ ꯍꯧꯖꯤꯛꯀꯤ ꯑꯒꯣꯔꯗꯨꯗꯗꯤ ꯑꯗꯨꯒꯤ ꯆꯥꯟꯇꯣ ꯂꯩꯕ ꯍꯥꯏꯇꯥꯔꯦ
ꯃꯥ ꯌꯥꯏ ꯑꯗꯨꯒꯤ ꯄꯣꯠꯇꯨꯁꯨ ꯑꯗꯨꯝ ꯌꯦꯡꯒꯟꯕꯀꯣ
ꯎꯝ ꯇꯧꯔꯤꯖꯨ ꯄꯥꯝꯕꯤ ꯁꯨꯝ ꯌꯥꯝꯗꯁꯨ ꯆꯥꯝ ꯆꯅꯤ ꯍꯥꯏꯇꯥꯔꯦꯅꯦꯀꯣ ꯌꯥꯝꯗꯕꯤꯗ ꯋꯥꯏꯗꯤ ꯐꯣꯔꯦꯁꯇ ꯂꯧꯔꯗꯤ ꯂꯨꯄꯥ ꯀꯨꯟꯊ꯭ꯔꯥ ꯈꯛꯅꯤꯅꯅꯦ ꯑꯗꯨꯝ ꯂꯨꯄꯥ ꯂꯤꯁꯤꯡ ꯃꯔꯤꯃꯨꯛ ꯉꯥꯒꯤ ꯊꯥꯖꯤꯜꯂꯒ ꯊꯝꯈꯤꯕ ꯀꯩꯁꯨ ꯀꯥꯏꯗꯦ ꯍꯥꯏꯗꯤ ꯃꯣꯏ ꯀꯩꯅꯣꯗꯩ ꯂꯧꯕꯗꯨꯗꯤ ꯂꯨꯄꯥ ꯁꯤꯛꯁꯇꯤ ꯍꯥꯏꯁꯦ ꯃꯣꯏ ꯊꯤꯜꯂꯛꯄ ꯃꯣꯏ ꯑꯗꯨꯝ ꯊꯤꯜꯂꯛꯀꯦ ꯍꯥꯏꯌꯦꯕ
ꯎꯝ
ꯑꯗꯨ ꯑꯗꯨ ꯑꯣꯏ ꯇꯥꯔꯒꯁꯨ ꯑꯩꯈꯣꯏꯅ ꯐꯣꯔꯦꯁꯇꯩ ꯂꯧꯕꯅꯤꯅ ꯄꯩꯁꯥꯗꯣ ꯄꯨꯔꯥ ꯇꯪꯈꯥꯏ ꯑꯃ ꯁꯦꯞ ꯑꯣꯏꯗꯅ
ꯎꯝ
ꯀꯣꯟꯅ ꯆꯍꯤ ꯀꯨꯟꯃ ꯀꯨꯟꯊ꯭ꯔꯥ ꯃꯇꯨꯡꯗ ꯑꯩꯈꯣꯏ ꯇꯧꯖꯔꯒꯦ ꯍꯥꯏ ꯇꯥꯔꯗꯤ ꯃꯣꯏ ꯑꯗꯨꯒꯤ ꯕ꯭ꯔꯤꯠ ꯑꯆꯧꯕꯗꯣ ꯊꯥꯕ ꯌꯥꯏꯌꯣꯕ
ꯌꯥꯏ
ꯍꯥꯏꯗꯤ ꯃꯇꯝ ꯑꯃꯗ ꯁꯅꯥ ꯑꯣꯜꯂꯛꯇꯣꯏꯅꯤꯅꯦ
ꯃꯥꯅꯤꯅꯦ ꯁꯅꯥꯏ ꯃꯃꯜꯖꯦ ꯀꯨꯏꯔ ꯀꯨꯏꯔ ꯑꯗꯨꯝ ꯍꯦꯟꯒꯠꯂꯛꯏꯅꯦ ꯅꯪꯕꯣ
ꯑꯦ ꯑꯗꯤ ꯎ
ꯑꯗꯨꯅ
ꯎꯖꯦ ꯍꯟꯗ꯭ꯔꯦꯠ ꯊꯥꯕꯗꯨꯗ ꯃꯥꯒꯤ ꯊꯥꯎ ꯌꯥꯝ ꯐꯪꯕ ꯀꯩꯅꯣꯗꯣ ꯄꯥꯝꯕꯤ ꯇ꯭ꯋꯦꯟꯇꯤꯗꯨꯗ ꯇ꯭ꯋꯦꯟꯇꯤ ꯇ꯭ꯋꯦꯟꯇꯤ ꯑꯦꯜ ꯑꯦꯜ ꯇꯧꯔꯛꯑꯒꯗꯤ ꯆꯍꯤ ꯀꯨꯟꯒꯤ ꯃꯇꯨꯡꯗ ꯍꯥꯏꯇꯥꯔꯦꯀꯣ
ꯑꯗꯨꯗꯤ ꯏꯁꯨ ꯏꯁꯨꯒꯤꯐꯥꯎ ꯌꯥꯎꯅ ꯆꯥꯔꯣꯟ ꯁꯨꯔꯣꯟꯖꯦꯅꯦ ꯁꯟ ꯑꯅꯤ ꯑꯍꯨꯝꯒꯤ ꯑꯗꯨꯝ ꯄꯩꯁꯥ ꯊꯝꯕꯤꯔꯝꯕꯒ ꯆꯞ ꯃꯥꯟꯗꯣꯏꯃꯤꯅꯦ
ꯑ ꯃꯣꯏꯅ ꯕꯤꯖꯤꯅꯦꯁ ꯑꯃ ꯇꯧꯒꯦ ꯍꯥꯏꯔꯁꯨ ꯑꯗꯩ ꯂꯝ ꯑꯃ ꯃꯣꯏꯅ ꯍꯥꯏꯗꯤ ꯁꯨꯝ ꯃꯤ ꯌꯥꯝꯈꯠꯂꯛꯄꯒꯤ ꯃꯇꯨꯡ ꯏꯟꯅ ꯖꯒꯥ ꯍꯥꯏꯗꯤ ꯃꯌꯥꯝ ꯄꯥꯛ ꯁꯟꯅ ꯂꯩꯔꯒ ꯃꯣꯏ ꯑꯗꯨꯝ ꯃꯣꯏꯅꯁꯨ ꯍꯧꯖꯤꯛꯀꯤ ꯑꯩꯈꯣꯏꯅ ꯇꯧꯔꯤꯕ ꯃꯑꯣꯡꯁꯦ ꯑꯗꯨꯝ ꯊꯥꯔꯒ ꯊꯝꯕ ꯌꯥꯏꯌꯦꯕ
ꯎꯝ
ꯃꯒꯤ ꯂꯝꯕꯤ ꯑꯃ ꯁꯦꯝꯟꯕꯤꯕꯗ ꯑꯗꯨꯝ ꯂꯣꯏ ꯀꯣꯟꯅꯕ ꯌꯥꯕꯒꯤ ꯀꯩꯅꯣ ꯂꯩꯌꯦꯕ ꯍꯥꯏꯇꯥꯔꯦ ꯑꯗꯨ ꯍꯧꯖꯤꯛ ꯃꯣꯏ ꯍꯥꯏꯁꯦ ꯌꯥꯝ ꯗꯤꯃꯥꯟ ꯌꯥꯝ ꯂꯩ ꯍꯥꯏꯕ ꯍꯧꯖꯤꯛꯀꯤ ꯊꯥꯎꯁꯦ ꯄꯤꯕ ꯉꯝꯗꯕ ꯗꯤꯃꯥꯟꯅ ꯍꯦꯟꯅ ꯑꯗꯨꯗꯨꯅ ꯆꯍꯤ ꯇꯔꯦꯠ ꯍꯦꯛ ꯐꯥꯕꯒ ꯑꯗꯨꯝ ꯃꯣꯏꯁꯦ ꯑꯗꯨꯝ ꯍꯥꯔꯚꯦꯁ ꯇꯧꯕꯖꯥꯅꯤꯗ
ꯎꯝ
ꯑꯗ ꯏꯉꯣꯔꯣꯛꯁꯦ ꯃꯇꯝ ꯈꯔꯒꯤ ꯃꯇꯨꯡꯗꯗꯤ ꯄꯩꯁꯥ ꯄꯥꯏꯕ ꯌꯥꯝ ꯊꯣꯛꯂꯛꯑꯅꯤ ꯃꯣꯏ ꯑꯗꯨꯒꯤꯗꯨꯅ ꯆꯨꯝꯃꯒꯗꯤ ꯍꯥꯏꯇꯥꯔꯦꯀꯣ ꯂꯛꯆꯠ ꯆꯨꯝꯇꯥꯔꯗꯤ ꯍꯧꯖꯤꯛ ꯃꯣꯏ ꯃꯃꯥꯡ ꯆꯍꯤ ꯊꯥꯈ꯭ꯔꯕꯅꯦ ꯑꯗꯨꯅ ꯆꯍꯤ ꯇꯔꯨꯛꯀꯤ ꯃꯇꯨꯡꯗ ꯍꯥꯏꯇꯥꯔꯦ ꯁꯤꯗ ꯑꯑꯣꯟꯕ ꯑꯃꯗꯤ ꯂꯥꯛꯑꯅꯤ ꯑ ꯏꯉꯧꯔꯣꯛ ꯑꯩꯈꯣꯏ ꯁꯤ ꯏꯉꯧꯔꯣꯛꯁꯦ
ꯑꯁ ꯏꯉꯧꯔꯣꯛ ꯇꯤ ꯑꯗꯔ ꯃꯤ ꯍꯣꯠꯅꯕ ꯌꯥꯝ ꯀꯜꯂꯤꯗ ꯏꯇꯣ
ꯍꯝ
ꯃꯤꯈꯩꯁꯦ ꯌꯥꯝꯅ ꯂꯤꯡꯖꯦꯜꯁꯨ ꯃꯥꯟꯅꯩ ꯍꯣꯠꯅꯕꯁꯨ ꯌꯥꯝ ꯀꯜꯂꯦ
ꯍꯥꯏꯗꯤ ꯃꯣꯏ ꯎ ꯍꯧꯖꯤꯛꯀꯤ ꯑꯒꯣꯔꯁꯦ ꯃꯤ ꯑꯃꯅꯖꯤ ꯀꯤ ꯑꯩꯅ ꯎꯅꯕ ꯆꯠꯂꯨꯁꯦ ꯃꯥꯒꯤ ꯄꯥꯔꯁꯅꯦꯜ ꯑꯣꯏꯅ ꯂꯤꯁꯤꯡ ꯑꯅꯤ ꯊꯥꯔꯦ ꯍꯥꯏꯔꯛꯑꯕꯅꯦꯕ
ꯎꯝ
ꯌꯥꯝꯃꯦꯕ ꯑꯗꯨꯗꯤ
ꯂꯤꯁꯤꯡ ꯑꯅꯤꯗꯣ ꯂꯤꯁꯤꯡ ꯑꯃ ꯆꯥꯝꯃꯉꯥꯁꯤꯁꯨ ꯆꯥꯝꯉꯥ ꯍꯤꯡꯉꯨꯔꯁꯨ ꯌꯥꯏꯅꯦ ꯅꯪꯕꯨꯒꯤꯇꯣ
ꯑꯦꯁ ꯑꯝꯇ ꯁꯣꯏꯗꯦ ꯅꯣꯏ ꯍꯤꯡꯉꯧ ꯑ ꯑꯗꯨꯒ ꯑꯃꯨꯛ ꯌꯥꯝ ꯊꯥꯔꯤꯁꯤꯅ ꯑꯃꯨꯛ ꯏꯉꯣꯛ ꯂꯣꯏ ꯊꯥꯕ ꯅꯠꯇꯦ ꯉꯥꯛꯛꯇꯅꯦꯕ ꯊꯥꯔꯤꯁꯦ
ꯏꯉꯣꯔꯣꯡ ꯃꯆꯥꯔꯣ ꯅꯠꯇ꯭ꯔꯒꯅ ꯀꯗ ꯑꯇꯣꯞꯄ ꯃꯤ ꯑꯣ
ꯀꯦ ꯂꯤꯁꯤꯡ ꯇꯔꯥꯅꯤꯊꯣꯏ ꯊꯥꯔꯤꯁꯦ ꯁꯤꯅ ꯃꯣꯏ ꯑꯍꯨꯝ ꯁꯤꯌꯥꯔ ꯍꯥꯏꯇꯥꯔꯦꯅꯦ ꯁꯤꯁꯤꯅ ꯑꯃꯨꯛ ꯃꯥꯂꯣꯝ ꯃꯥꯂꯣꯝ ꯃꯆꯥ ꯑꯃꯅꯦ ꯀꯩꯅꯣ ꯁꯀꯕꯥꯗꯣ ꯃꯥꯅꯦ ꯑꯗꯨꯒ ꯑꯃꯅ ꯍꯧꯖꯤꯛꯀꯤ ꯄꯣꯔꯛꯏꯕ ꯃꯤꯁꯦ ꯑꯒꯣꯔ ꯁꯨꯃꯥꯏꯅ ꯊꯥꯁꯤꯅ ꯄꯨꯔꯛꯏ ꯃꯤ ꯃꯣꯏ ꯑꯍꯨꯝ ꯍꯥꯏꯇꯥꯔꯦꯅꯦ ꯑꯗꯨ ꯃꯣꯏ ꯑꯍꯨꯝꯒꯤꯁꯦ ꯂꯤꯁꯤꯡ ꯇꯔꯥꯅꯤꯊꯣꯏ ꯊꯥꯈ꯭ꯔꯦ
ꯎꯝ ꯑꯩꯁꯨ ꯌꯦꯡꯒꯦ ꯇꯥꯎꯅ ꯅꯪ ꯂꯧꯗꯣꯏꯔꯁꯨ ꯄꯥꯝꯕꯤ ꯌꯥꯡꯈꯩꯃꯨꯛ ꯀꯣ
ꯎꯝ
ꯑꯗꯨꯃꯥꯏ ꯇꯧꯔꯒꯥ ꯌꯦꯡꯒꯦ
ꯄꯥꯟꯕꯤꯗꯣ ꯑꯩꯅ ꯁꯦꯝꯄꯜ ꯑꯃ ꯄꯣꯔꯛꯑꯦ ꯌꯨꯝꯗ
ꯑꯥ
ꯑꯗꯣ ꯑꯩ ꯍꯣꯔꯦꯟ ꯐꯣꯇꯣ ꯊꯥꯔꯛꯀꯦ ꯌꯦꯡꯉꯣꯕ ꯀꯩꯅꯣ ꯑꯩꯈꯣꯏꯒꯤ ꯆꯣꯔꯣꯐꯣꯟ ꯄꯥꯟꯕꯤ ꯃꯅꯥꯕꯖꯥꯠꯅꯦ ꯃꯆꯥ ꯗꯨꯗꯤ ꯌꯦꯡ
ꯑꯣ ꯌꯥꯏ ꯑꯗꯣ ꯑꯩꯁꯨ ꯌꯦꯡꯒꯦ ꯄꯥꯝꯕꯤ ꯌꯥꯡꯈꯩꯃꯨꯛ ꯑꯗꯨꯃꯥꯏꯅ ꯇ꯭ꯔꯥꯏ ꯇꯧꯁꯟ ꯌꯥꯏꯗꯅ
ꯑꯥ ꯔꯣꯝ ꯊꯥꯖꯤꯜ ꯃꯥꯁꯦ ꯀꯩꯅꯣ ꯇꯧ ꯇꯥꯔꯦ ꯈꯔ ꯆꯦꯛꯁꯤꯟꯅ ꯊꯝꯕꯤ ꯇꯥꯔꯦ ꯈꯔ ꯇꯥꯡꯕ ꯄꯣꯠ ꯑꯣꯏꯕꯅꯤꯅ ꯑꯩꯈꯣꯏꯒꯤ ꯇꯤꯟꯍꯤꯗꯥꯛ ꯅꯥꯄꯤꯍꯤꯗꯥꯛ ꯀꯥꯞꯄ ꯈꯣꯠꯄ ꯀꯩ ꯌꯦꯡꯉ ꯀꯥꯞꯄꯤ ꯇꯥꯔꯦ ꯍꯥꯏꯕꯗꯤ ꯃꯥ ꯑꯗꯨ ꯊꯥꯕ ꯖꯒꯥꯗꯣ ꯑꯩꯈꯣꯏ ꯁꯤꯝꯕꯣꯟ ꯑꯃ ꯋꯥꯅ ꯔꯥꯎꯟ ꯀꯣꯏꯁꯤꯟꯕꯅꯤ ꯈꯪꯗꯦ ꯂꯩꯗꯅ ꯁꯣꯛꯇꯅꯕ ꯍꯦꯛ ꯌꯦꯡꯕꯗ ꯍꯥꯏꯗꯣꯛꯄꯗ ꯅꯥꯄꯤꯒꯤ ꯍꯥꯏꯕꯗꯣ ꯑꯩꯈꯣꯏ ꯈꯔ ꯄ꯭ꯔꯣꯇꯦꯛꯁꯟ ꯈꯤꯇꯪ ꯄꯤꯅꯕ ꯍꯥꯏꯇꯥꯔꯦꯅꯦ
ꯎꯝ
ꯑꯗꯨꯒꯨꯝꯕꯩ ꯈꯤꯇꯪ ꯑꯗꯨꯃ ꯁꯦꯝꯕ ꯌꯥꯏ
ꯎꯝ ꯍꯣꯏ ꯌꯦꯡꯉꯁꯦ ꯑꯗꯨꯗꯤ ꯅꯪꯒꯤ ꯂꯧꯕꯗꯨꯗ ꯑꯩꯁꯨ ꯑꯩꯈꯣꯏꯒꯤ ꯄꯨꯄꯨꯁꯨ ꯇꯥꯟꯅꯔꯛꯀꯦ ꯑꯩꯈꯣꯏ ꯄꯨꯄꯨꯁꯨ ꯑꯗꯨꯒꯨꯝꯕ ꯊꯥꯗꯦ ꯑꯗꯨꯗꯤ ꯃꯥꯁꯦ ꯄꯥꯝꯖꯕꯅꯦꯕ
ꯎꯝ ꯑꯩ ꯅꯉꯣꯟꯗ ꯑꯗꯨꯒꯤ ꯀꯩꯅꯣꯗꯣ ꯊꯥꯔꯛꯀꯦ ꯑ ꯃꯥꯒꯤ ꯗꯤ ꯗꯤꯇꯦꯜꯁ ꯈꯔ ꯍꯥꯏꯇꯥꯔꯦꯀꯣ ꯑꯗꯨꯝ ꯌꯦꯡꯕꯗꯣ ꯅꯨꯡꯉꯥꯏꯕꯅꯦ
ꯈꯔ ꯔꯤꯁ꯭ꯔꯁ ꯇꯧꯔꯒ ꯌꯦꯡꯉꯒꯦ ꯒꯨꯒꯜꯗꯒ ꯑꯗꯣ ꯃꯣꯏꯖꯦ ꯃꯄꯥꯟꯂꯣꯝ ꯃꯅꯤꯄꯨꯔꯒꯤ ꯋꯥꯡꯃꯗ ꯂꯩꯔꯤꯕ ꯅꯣꯔ꯭ꯠ ꯏꯁꯀꯩꯖꯤꯗꯤ ꯊꯥꯅꯖꯥꯠꯔꯥ ꯀꯃꯥꯏꯅ ꯇꯧꯖꯥꯠꯅꯣ
ꯖꯤꯔꯤꯗ ꯑꯒꯣꯔ ꯉꯥꯛꯇꯅꯤ ꯊꯥꯔꯤꯖꯦ
ꯖꯤꯔꯤꯖꯦ
ꯎꯝ ꯖꯤꯔꯤꯖꯦ
ꯖꯤꯔꯤꯗ ꯄꯨꯊꯣꯛꯏꯖꯦ ꯔꯕꯔ ꯄꯨꯊꯣꯛꯑꯦ ꯑꯒꯣꯔ ꯑꯃ ꯄ ꯄꯨꯊꯣꯛꯑꯦ ꯑꯒꯣꯔ ꯖꯤꯔꯤꯗꯒꯤ ꯅꯨꯄꯥ ꯑꯃꯅ ꯄꯥꯎꯗ ꯍꯥꯏꯔꯛꯄꯗꯨꯅꯦꯕ ꯃꯣꯏ ꯎꯅꯔꯨꯕꯗ ꯍꯥꯏꯇꯥꯔꯦꯅꯦ ꯉꯍꯥꯟ ꯑꯩꯅ ꯐꯦꯁꯕꯨꯛ ꯇꯗꯤ ꯊꯦꯡꯅꯈ꯭ꯔꯕꯅꯦ ꯑꯒꯣꯔꯖꯦ ꯀꯃꯥꯏꯅ ꯇꯧꯕꯖꯥꯅꯣ ꯑꯩ ꯊꯥꯒꯦꯅ ꯑꯩ ꯍꯥꯏꯐꯦꯠ ꯈꯜꯂꯝꯕ ꯍꯧꯕꯒ ꯏꯉꯣꯔꯣꯛꯇ ꯇꯧ ꯂꯩꯔꯝꯕ ꯍꯥꯏꯇꯥꯔꯦꯅꯦ
ꯉꯜꯂꯦ ꯅꯠꯇ꯭ꯔꯥ
ꯑꯥ ꯃꯣꯏꯗꯤ ꯆꯍꯤ ꯇꯔꯥꯒꯤ ꯃꯃꯥꯡꯗ